ꯎꯝ
ꯀꯩ ꯇꯧꯔꯤꯅꯣ
ꯐꯝꯂꯒ ꯂꯩꯌꯦꯦ
ꯑꯩꯣꯏ ꯌꯦꯟꯖꯥꯡ ꯆꯥꯔꯒꯦ ꯉꯁꯤꯁꯦ
ꯃꯊꯦꯜ ꯌꯥꯝꯃꯟꯕꯒꯤ ꯈꯪꯗ꯭ꯔꯦꯗ ꯉꯁꯤꯗꯤ ꯑ ꯁ
ꯃꯊꯦꯜꯕꯒꯤ ꯂꯣꯏꯅꯔ
ꯎꯝ ꯆꯦꯡꯒꯨꯝꯁꯨ ꯆꯥꯏ ꯁꯧꯒ꯭ꯔꯤꯁꯨ ꯆꯥꯏ
ꯍꯥꯎꯋꯅꯦ ꯑꯍꯥꯎ ꯑꯍꯥꯎꯕ ꯑꯃꯝꯇꯪ ꯆꯥꯏꯅꯦ ꯑꯩꯗꯤ ꯉꯁꯤꯁꯦ ꯑꯣꯛꯁꯥ ꯆꯥꯏ
ꯑꯁ ꯈꯔ ꯄꯤꯔꯛꯑꯣ ꯅ ꯑꯩꯒꯤꯁꯨ ꯑꯗꯨꯗꯤ
ꯏ ꯅꯪꯁꯨ ꯑꯍꯥꯎꯕꯗꯔꯤ ꯑꯗꯨꯗꯤ
ꯑꯩꯗꯤ ꯉꯥꯅꯦꯗꯅ ꯅꯪꯒꯤꯗꯗꯅ ꯃꯍꯥꯎ ꯂꯩꯕ ꯍꯦꯜꯂꯦꯕ
ꯎꯝ ꯁꯥꯗꯗꯤ ꯑꯣꯛꯁꯥꯅ ꯈꯔ ꯍꯥꯎꯔꯦ ꯀꯨꯏꯅ ꯊꯝꯕꯁꯨ ꯍꯥꯎꯔꯦ
ꯎꯝ ꯀꯨꯏꯅ ꯐꯨꯠꯂꯒꯦ ꯍꯦꯟꯅ ꯍꯥꯎꯕ
ꯅꯛꯅ ꯂꯩꯔꯤ ꯆꯥꯕ ꯌꯥꯕ ꯂꯥꯞꯅ ꯂꯩꯃꯤꯅꯣ ꯎꯄꯥꯏ ꯂꯩꯇꯦꯗꯣ
ꯀꯅꯥ ꯈꯪꯕ꯭ꯔꯥ ꯂꯥꯞꯅ ꯂꯩꯕ꯭ꯔꯥ ꯅꯛꯅ ꯂꯩꯕ꯭ꯔꯥ
ꯁ ꯅꯛꯅ ꯂꯩꯔꯝꯗꯧ ꯃꯥꯟꯗꯦꯗ ꯆꯤꯡꯗꯅꯦ ꯑꯩꯒꯤ
ꯑꯁꯅꯥ ꯂꯥꯛꯞꯄꯦ ꯑꯗꯨꯗꯤ ꯍꯥꯏꯩꯅ ꯇꯝꯄꯥꯛꯇ ꯑꯣꯏꯕ ꯎꯝ
ꯉꯥꯁꯨ ꯀꯩꯅꯣ ꯐ꯭ꯔꯦꯁ ꯑꯣꯏꯔꯗꯤ ꯍꯥꯎꯕꯅꯤꯅ ꯍꯤꯡꯕ ꯑꯣꯏꯔꯗꯤꯀꯣ
ꯎꯝ ꯍꯣꯏ ꯑꯩꯈꯣꯏꯗꯤ ꯐ꯭ꯔꯦꯁ ꯑꯣꯏꯗꯕꯅꯤꯅ ꯉꯥꯍꯩꯗꯣ ꯉꯔꯥꯡꯗꯣ ꯉꯥꯍꯩ ꯑꯆꯧꯕ ꯑꯃ ꯄꯨꯂ ꯑꯆꯧꯕ ꯑꯃ ꯂꯩꯕ ꯗꯨꯀꯥꯟꯗ ꯆꯠꯂꯒ ꯀꯦ ꯖꯤ ꯑꯣꯜꯂꯒ ꯀꯦ ꯖꯤ ꯅꯤꯄꯥꯟ ꯇꯥꯔꯦ
ꯑꯣ ꯑꯁꯤꯁꯨ ꯆꯥꯎꯋꯦꯍꯦ
ꯎꯝ ꯑꯗꯣ ꯀꯦꯖꯤ ꯇꯔꯦꯠ ꯂꯧꯔꯦ ꯀꯦꯖꯤ ꯑꯃꯗꯤ ꯂꯧꯗ꯭ꯔꯦ
ꯎꯝ
ꯑꯗꯨ ꯊꯣꯡꯅꯒ ꯁꯥꯔꯦ ꯄꯨꯂ ꯉꯔꯥꯡꯗꯣ ꯏꯆꯦ ꯑꯃꯃꯌꯨꯝ ꯑꯩꯈꯣꯏꯗꯤ ꯃꯤ ꯇꯔꯨꯛ ꯈꯛꯇꯅꯦꯗ ꯑꯗꯨꯕꯨ ꯉꯔꯥꯡ ꯏꯆꯦ ꯑꯃꯌꯨꯝ ꯄꯥꯟꯕ ꯑꯃ ꯂꯥꯛꯑꯦꯕ ꯌꯨꯝꯗ
ꯑꯣ
ꯃꯆꯥꯥꯅꯨꯄꯥꯑꯒ ꯃꯆꯥꯅꯨ ꯅꯨꯄꯤꯁꯨ ꯂꯥꯛꯑꯦ ꯏꯕꯥꯏꯁꯨ ꯂꯥꯛꯑꯦ ꯏꯆꯦꯁꯨ ꯂꯥꯛꯄ ꯑꯗꯨꯒꯤ
ꯎꯝ
ꯉꯔꯥꯡꯁꯨ ꯆꯥꯏꯌꯦ ꯉꯁꯤ
ꯑꯗꯨꯕꯨ ꯀꯦꯖꯤ ꯇꯔꯦꯠꯇꯤ ꯌꯥꯝ ꯂꯩꯔꯝꯒꯅꯤ
ꯎꯝ ꯌꯥꯝ ꯂꯦꯝꯃꯦ
ꯖꯤꯇ꯭ꯔꯦꯠ ꯂꯩꯕꯗꯨꯗꯤ ꯑꯩꯈꯣꯏꯁꯨ ꯉꯔꯥꯡꯅ ꯀꯥꯏꯩꯅ ꯇꯧꯕꯒꯤ ꯑꯩꯈꯣꯏ ꯈꯨꯟꯗꯣ ꯑꯍꯟꯁꯤꯡ ꯃꯤꯇꯤꯡ ꯂꯩꯕꯒꯤ ꯑꯣꯛ ꯑꯃ ꯗꯥꯎꯟꯇꯧꯕ꯫ ꯑꯗꯨꯒꯤ ꯑꯩꯈꯣꯏ ꯏꯃꯨꯡꯅ ꯇꯧꯕꯅꯤꯅ ꯑꯩꯈꯣꯏꯗ ꯈꯔ ꯂꯦꯝꯍꯧꯕ꯫
ꯄꯨꯜꯂꯞ ꯊꯣꯡꯕꯗꯨꯗꯅꯦ ꯍꯥꯎꯔꯤꯗꯣ꯫
ꯎꯛꯁꯥꯁꯦ ꯎꯝ ꯄꯨꯂꯞ ꯊꯣꯡꯕꯒꯤ ꯃꯍꯥꯎꯁꯦ ꯍꯥꯏꯅꯤꯡꯉꯥꯏ ꯂꯩꯇꯦ ꯀꯦꯖꯤ ꯑꯃ ꯑꯅꯤ ꯊꯣꯡꯕꯗꯤ ꯍꯥꯎꯇꯦꯗ ꯌꯥꯝꯅ꯫ ꯄꯨꯂꯞ ꯆꯐꯨ ꯑꯆꯧꯕꯗ ꯊꯣꯡꯕꯗꯣ ꯑꯩꯁ ꯑꯗꯨꯅꯦ
ꯃꯅꯨꯡ ꯁꯥꯒ ꯆꯞ ꯃ ꯀꯩꯅꯣ ꯄꯨꯂꯞ ꯊꯣꯡꯕꯗꯣ ꯑꯁ
ꯍꯣꯏ ꯑꯗꯨꯅꯦ ꯍꯥꯎꯋꯏ꯫ ꯌꯥꯝ ꯍꯥꯎꯅ ꯆꯥꯔꯦ꯫ ꯐꯇꯣ ꯀꯥꯞꯔꯛ ꯑꯣꯏꯔꯣ꯫
ꯊꯔꯣ ꯊꯔꯣ ꯇꯤꯟ ꯆꯨꯡꯉꯒ ꯂꯩꯔꯦ ꯁꯤꯗ ꯎꯝ
ꯇꯤꯟ ꯌꯣꯠ ꯌꯣꯠꯂꯒ ꯐꯝꯅꯤꯉꯥꯏ
ꯎꯝ
ꯅꯣꯡꯃ ꯅꯣꯏꯁꯨ ꯑꯗꯨꯝꯅ ꯆꯥꯔꯣ꯫
ꯆꯥꯒꯦ ꯅꯣꯡꯃ꯫
ꯈ꯭ꯔꯤꯁ ꯈ꯭ꯔꯤꯁꯃꯥꯁ ꯆꯠꯄ ꯃꯇꯝꯗ ꯅꯣꯏ ꯏꯃꯨꯡ ꯃꯅꯨꯡ ꯂꯣꯏ ꯀꯧꯁꯜꯂꯒ ꯊꯣꯡꯉꯥꯒ ꯆꯥ ꯊꯣꯛꯑꯣ꯫
ꯑꯥ ꯊꯕꯛ ꯁꯨꯔꯒ ꯂꯩꯕ ꯃꯥꯜꯂꯦ ꯅꯪꯒꯣ꯫
ꯑꯩꯔꯣ꯫
ꯑꯣ꯫
ꯎꯝ ꯐꯤ ꯁꯥꯔ ꯂꯩꯕ꯫
ꯎꯝ ꯊꯤ ꯌꯩꯕꯒꯤ ꯃꯈꯣꯟꯗꯣ ꯇꯥꯕ꯫ ꯍꯝ ꯍꯟꯗꯛꯁꯦ ꯅꯨꯡꯁꯥ ꯎꯗꯕ ꯍꯞꯇꯥ ꯑꯃ ꯁꯨꯔꯦꯗ꯫
ꯑꯣ ꯑꯁ ꯑꯩꯈꯣꯏꯗ ꯅꯍꯥꯟ ꯅꯨꯃꯤꯠ ꯅꯤꯅꯤ ꯍꯨꯝꯅꯤ ꯁꯨꯔꯦ꯫ ꯅꯣꯡ ꯑꯗꯨꯝ ꯂꯦꯞꯇꯕꯤꯗ ꯆꯨꯕꯒꯤ ꯆꯨꯕꯒꯤ ꯆꯨꯕꯒꯤ
ꯎꯝ
ꯑꯗꯣ ꯉꯁꯤꯗꯤ ꯅꯨꯡꯁꯥ ꯈꯤꯇꯪ ꯊꯣꯔꯛꯑꯦ ꯍꯧꯖꯤꯛꯁꯦ꯫
ꯑꯣꯏꯏꯔꯣꯝꯗꯗꯤ ꯑꯃꯨꯛꯀ ꯃꯝ ꯎꯝ ꯑꯩꯈꯣꯏꯔꯣꯝꯗꯗꯤ ꯕꯨꯠ ꯂꯥꯛꯄꯒꯤ ꯇꯥꯏꯞꯇ ꯑꯃꯨꯛꯀ ꯃꯝꯁꯤꯜꯂꯛꯑꯦꯗ꯫
ꯑꯣ ꯍꯣꯔꯦꯟꯗꯤ ꯑꯃꯨꯛ ꯆꯨꯒꯦꯔꯥ ꯈꯪꯗꯦ ꯑꯗꯣ ꯑꯁ ꯄꯨꯡ ꯑꯃ ꯑꯅꯤꯈꯛꯇꯪ ꯑꯣꯏꯔꯁꯨ ꯁꯨꯃꯥꯏꯅ ꯅꯨꯡꯁꯥ ꯊꯣꯛꯇ꯭ꯔꯗꯤ ꯐꯤꯁ ꯀꯪ ꯌꯥꯗ꯭ꯔꯦꯕ
ꯁꯨꯕꯤꯔꯁꯨ ꯃꯅꯝ ꯆꯦꯟꯈ꯭ꯔꯦꯕ꯫ ꯐꯤꯗꯣ
ꯑꯗꯨꯅꯦ ꯑꯗꯨꯒꯤ ꯅꯨꯡꯁꯥ ꯈꯤꯇꯪ ꯊꯣꯛꯄꯁꯦ ꯌꯥꯝ ꯅꯨꯡꯉꯥꯏꯔꯦ ꯅꯣꯡꯗꯣ ꯌꯥꯝ ꯎꯝ ꯗꯤ ꯆꯨꯕꯗꯤ ꯅꯠꯇꯦ ꯑꯗꯣ ꯈꯤꯇꯪ ꯈꯤꯇꯪ ꯇꯥꯕꯗꯣ ꯁꯨꯡꯂꯦꯞ ꯂꯦꯞꯇꯕ꯫
ꯑꯥ
ꯌꯥꯝ ꯀꯟꯅ ꯆꯨꯔꯒ ꯑꯃꯨꯛ ꯂꯦꯞꯈꯤꯕꯗꯨꯅ ꯑꯃꯨꯛ ꯐꯩꯌꯦ꯫
ꯎꯝ ꯍꯣꯏ ꯈꯤꯇꯪ ꯈꯤꯇꯪ ꯆꯥꯔꯒꯛ ꯐꯔꯛꯅꯦꯕ ꯑꯗꯨꯒꯤ ꯆꯥ ꯑꯗꯨꯗꯤ
ꯎꯝ ꯑꯗꯨꯅꯦ ꯑꯗꯨ ꯆꯠꯊꯣꯛ ꯆꯠꯁꯤꯟꯁꯨ ꯌꯥꯗꯦ꯫
ꯄꯩꯁꯥ ꯌꯥꯝ ꯇꯥꯟꯕ ꯍꯩꯌꯦꯀꯣ ꯐꯤ ꯁꯥꯕꯗꯣ꯫ ꯄꯩꯁꯥ ꯌꯥꯝꯅ ꯇꯥꯟꯕ ꯍꯩꯌꯦꯕ ꯅꯪ ꯐꯤ ꯁꯥꯔꯗꯤ
ꯎꯝ ꯁꯪꯒꯦꯅ ꯀꯗꯥꯏꯗꯒꯤ ꯄꯩꯁꯥ ꯇꯥꯅꯤꯡꯉꯦ ꯑꯩꯒꯤꯐꯥꯎ ꯁꯥꯕ ꯁꯪꯗꯦꯗ꯫
ꯑꯁ ꯃꯤꯁꯤꯡꯗꯤ ꯑꯁ ꯐꯤ ꯁꯥꯕ ꯍꯩꯕꯁꯤꯡꯗꯤ ꯄꯩꯁꯥ ꯌꯥꯝ ꯇꯟꯒꯟꯕꯅꯦ ꯑꯩ ꯍꯥꯏ
ꯇꯧꯋꯦ ꯐꯤꯗꯣ ꯈ꯭ꯋꯥꯡꯗ ꯀꯩꯅꯣ ꯁꯥꯕ ꯐꯤꯅꯤ ꯇꯥꯡꯕꯅꯤꯅꯀꯣ
ꯎꯝ
ꯂꯤꯁꯤꯡ ꯎꯝ
ꯆꯥꯝꯃꯉꯥꯒꯨꯝꯕꯁꯨ ꯄꯤꯕꯁꯨ ꯂꯩꯑꯦ ꯈꯔ ꯇꯥꯡꯕꯒꯤꯀꯣ
ꯑꯩꯏꯗꯤ ꯑꯩꯈꯣꯏ ꯃꯃꯥꯍꯣꯏꯗꯤ ꯍꯩꯇꯕꯅꯤꯅ ꯂꯩꯕꯗꯅ ꯂꯣꯏꯔꯕꯅꯤ
ꯐꯤ ꯌꯥꯝ ꯁꯥꯕꯁꯤꯗꯤ ꯑꯩꯈꯣꯏꯔꯣꯝꯗ ꯅꯠꯇꯦꯗ ꯈꯨꯟ ꯇꯣꯉꯥꯟꯅ ꯂꯩꯌꯦ ꯐꯤ ꯌꯥꯝ ꯁꯥꯒꯟꯕ ꯅꯨꯄꯥꯁꯨ ꯅꯨꯄꯤꯁꯨ ꯑꯗꯨꯝ ꯁꯥꯕ ꯈꯨꯟ ꯂꯩ
ꯎꯝ
ꯑꯩꯈꯣꯏꯔꯣꯝꯗꯗꯤ ꯍꯣꯏ ꯁꯥꯗꯤ ꯁꯥꯏ ꯌꯣꯡꯅꯤꯡꯉꯥꯏꯁꯨ ꯑꯗꯨꯝ ꯄꯥꯛ ꯌꯥꯝꯃꯨ ꯀꯟꯅ ꯀꯩꯅꯣ ꯇꯧꯕꯗꯤ ꯑꯣꯏꯗꯦꯕ ꯐꯤꯒꯤ ꯕꯤꯖꯤꯅꯦꯁꯁꯦ ꯌꯥꯝ ꯀꯟꯕ ꯑꯣꯏꯗꯦꯕ ꯅꯨꯄꯥꯁꯤꯡꯁꯨ ꯁꯨꯔꯦ ꯑꯩꯈꯣꯏꯔꯣꯝꯗꯗꯤ
ꯅꯣꯏ ꯈꯨꯟꯁꯦ ꯑꯥ ꯃꯅꯨꯡ ꯆꯤꯡ ꯃꯅꯨꯡꯗꯔ ꯅꯠꯇ꯭ꯔꯒ ꯀꯗꯥꯏꯗꯅꯣ
ꯑꯈꯣꯏ ꯈꯨꯟꯁꯦꯀꯣ ꯎ ꯌꯥꯝ ꯆꯤꯡ ꯃꯅꯨꯡꯕꯨꯗꯤ ꯑꯣꯏꯗꯦꯗ
ꯎꯝ ꯑꯦꯟꯒꯤ ꯗꯤꯁꯇ꯭ꯔꯤꯛꯇ꯭ꯔꯣ
ꯍꯣꯏ
ꯅꯣꯛꯅꯤꯡꯉꯤꯍꯦ
ꯑꯦꯝꯒꯤ ꯑꯦꯝꯒꯤ ꯈꯨꯜꯂ ꯑꯗꯨꯒ
ꯑꯦꯟꯒꯤ ꯗꯤꯁꯇ꯭ꯔꯤꯛ ꯑꯦꯜꯒꯤ ꯑꯦꯜꯒꯤ ꯈꯨꯟ
ꯑꯠꯆꯆꯥ ꯑꯦꯜꯒꯤ ꯈꯨꯟ ꯑꯜꯒꯤ ꯗꯤꯁꯇ꯭ꯔꯤꯛ ꯎꯝ ꯑꯩꯅ ꯀꯦꯒꯤ ꯗꯤꯁꯇ꯭ꯔꯤꯛ ꯑꯣꯏꯕ ꯑꯗꯨꯕꯨ ꯑꯩꯈꯣꯏꯒꯤ ꯀꯩꯅꯣ ꯂꯩꯐꯝꯗꯨꯗꯤ ꯕꯤꯒꯤ ꯗꯤꯁꯇ꯭ꯔꯤꯛꯇꯅꯦꯕ
ꯎꯝ ꯅꯣꯛꯅꯤꯡꯉꯤꯗ ꯑꯃꯨꯛꯀ
ꯕꯤ ꯕꯤꯒꯤ ꯗꯤꯁꯇ꯭ꯔꯤꯛꯇꯤ ꯈꯪꯕ꯭ꯔꯥ
ꯈꯪꯗ꯭ꯔꯦ ꯕꯤꯒꯤ
ꯑꯣ
ꯑꯣ ꯑꯣ ꯈꯪꯉꯦ ꯈꯪꯉꯦ
ꯎꯝ
ꯎꯝ
ꯇꯝꯄꯥꯛꯇ ꯂꯩꯕꯅꯦ
ꯌꯨꯝ ꯂꯩꯗꯣꯏꯔꯣ ꯊꯕꯛ ꯆꯠꯇꯣꯏꯔꯣ ꯉꯁꯤ
ꯑꯩꯁꯦ ꯉꯔꯥꯡꯗꯣ ꯉꯔꯥꯡ ꯅꯨꯡꯗꯥꯡꯗꯣ ꯁꯟꯇ꯭ꯔꯤ ꯆꯠꯂꯦ
ꯑꯣ ꯑꯣ ꯑꯣ
ꯁꯟꯇ꯭ꯔꯤꯠ ꯑꯗꯨꯒ ꯉꯁꯤ ꯑꯌꯨꯛ ꯄꯨꯡ ꯇꯔꯨꯛ ꯑꯗꯨꯋꯥꯏꯗ ꯍꯜꯂꯛꯑꯦ ꯍꯜꯂꯛꯄꯗꯣ ꯑꯁ ꯉꯔꯥꯡ ꯇꯨꯝꯗ꯭ꯔꯕꯅꯤꯅ ꯉꯁꯥꯏ ꯑꯌꯨꯛ ꯈꯔ ꯇꯨꯝꯕꯤꯈ꯭ꯔꯦ ꯑꯗꯨꯒ ꯍꯧꯖꯤꯛ ꯊꯕꯛꯇꯤ ꯆꯠꯂꯔꯣꯏꯗ ꯆꯤꯡꯁꯨ ꯀꯥꯕ ꯌꯥꯗꯕꯅꯤꯅꯀꯣ
ꯍꯣꯏ
ꯎꯝ ꯑꯗꯨꯒꯤ
ꯁꯟꯇ꯭ꯔꯤ ꯂꯦꯞꯄꯗꯤ ꯋꯥꯔꯝꯒꯅꯤꯍꯦ
ꯎꯝ ꯍꯣꯏ ꯋꯥꯏꯗ
ꯅꯣꯡꯉꯥꯟꯕ ꯐꯥꯎ ꯂꯦꯞꯄ꯭ꯔꯣ
ꯍꯣꯏ ꯅꯣꯡꯉꯥꯟꯕ ꯐꯥꯎ ꯑꯗꯨꯝ ꯂꯦꯞꯄꯤꯗ
ꯎꯝ ꯎꯄꯥꯏ ꯂꯩꯇꯕꯅꯤꯅ
ꯎꯝ ꯆꯠꯇ꯭ꯔꯗꯤ ꯑꯃꯨꯛꯀ ꯐꯥꯏꯟ ꯂꯩꯕ
ꯅꯣꯏ ꯃꯤ ꯀꯌꯥ ꯂꯦꯞꯄ꯭ꯔꯣ
ꯑꯩꯈꯣꯏ ꯕ꯭ꯂꯦꯛ ꯄꯗꯣ ꯁꯟꯇ꯭ꯔꯤ ꯃꯐꯝ ꯑꯅꯤꯅꯦꯕ ꯒ꯭ꯔꯨꯞ ꯑꯅꯤ ꯑꯅꯤꯅ ꯂꯦꯞꯄ ꯒ꯭ꯔꯨꯞ ꯑꯃꯗ ꯃꯤ ꯇꯔꯥꯅꯤꯊꯣꯏ
ꯎꯝ ꯅꯣꯏꯁꯦ ꯀꯩꯅꯣ ꯇꯧꯕꯒꯤꯔꯣ ꯈꯔ ꯔꯦꯠ ꯖꯣꯟ ꯑꯣꯏꯕ꯭ꯔꯣ
ꯌꯥꯝꯅꯗꯤ ꯑꯣꯏꯗꯦ ꯑꯗꯣ ꯅꯍꯥꯟ ꯅꯣꯏꯒꯤ ꯑꯦꯟꯒꯤ ꯗꯤꯁꯇ꯭ꯔꯤꯛꯇ ꯀꯩꯅꯣ ꯏꯁꯤꯡ ꯀꯩꯅꯣ ꯇꯧꯕ ꯆꯠꯄ ꯀꯥꯟꯗ ꯃꯤ ꯑꯃ ꯂꯩꯒꯦ ꯍꯥꯏꯕꯗꯣ ꯑꯗꯨꯒꯤ ꯀꯩꯅꯣꯗ ꯃꯈꯥꯗ ꯀꯦꯒꯤ ꯈꯨꯟꯒꯤ ꯑꯃ ꯀꯦꯒꯤ ꯈꯨꯟ ꯑꯃ ꯂꯩꯌꯦꯅ ꯑꯗꯨꯒꯤ ꯃꯅꯥꯛꯇ ꯑꯩꯅ ꯁꯤꯒꯤ ꯈꯨꯟ ꯈꯪꯕ꯭ꯔꯥ
ꯁꯤꯈꯣꯟ
ꯎꯝ ꯏꯁꯩ ꯌꯥꯝꯅ ꯁꯛꯀꯟꯕꯗꯣ ꯏꯁꯩ ꯌꯥꯝꯅ ꯁꯛꯀꯟꯕ ꯈꯨꯟꯗꯣ
ꯈꯪꯗꯦꯍꯦ ꯎꯝ ꯀꯣꯟꯅ ꯈꯪꯁꯤ ꯀꯅꯅ ꯈꯪꯦ ꯄꯥꯏ ꯂ ꯏꯇꯦ
ꯑꯣ ꯄꯥꯏ ꯂꯩ ꯏꯇꯦ
ꯑꯩꯈꯣꯏꯗꯤ ꯖꯣꯟꯕꯨꯗꯤ ꯑꯣꯏꯗꯕꯅꯤꯅ ꯈꯔ ꯁꯨꯟꯇꯔꯦ ꯂꯦꯞꯄꯁꯦ ꯌꯥꯝ ꯀꯟꯅ ꯀꯩꯅꯣ ꯇꯧꯕꯗꯤ ꯑꯣꯏꯗꯦ ꯍꯟꯗꯛꯇꯤ
ꯑꯩꯈꯣꯏ ꯑꯩꯈꯣꯏꯕꯨꯗꯤ ꯀꯩꯅꯣ ꯇꯧꯋꯦꯗ ꯍꯥꯏꯕꯗꯤ ꯍꯣꯏ ꯌꯥꯝꯅꯗꯤ ꯔꯦꯠ ꯖꯣꯟꯗꯤ ꯑꯣꯏꯗꯦ ꯑꯗꯨꯕꯨꯀꯣ ꯇꯩꯅꯕ ꯈꯨꯟꯗꯣ
ꯎꯝ
ꯂꯦꯐ ꯁꯥꯏꯠ ꯔꯣꯝꯗꯅꯈꯣꯏꯔꯣꯡꯃꯩꯒꯤ ꯈꯨꯟ ꯂꯩꯔꯦ ꯑꯗꯨꯒ ꯔꯥꯏꯠ ꯁꯥꯏꯠꯇꯅ ꯀꯩꯅꯣ ꯂꯩꯕ ꯅꯣꯡꯃꯩꯒꯤ ꯈꯨꯜ ꯅꯠꯇ꯭ꯔꯦꯕ
ꯑꯣ ꯑꯣ ꯑꯣ
ꯑꯗꯨꯒꯤ ꯈꯔ ꯐꯔꯛ ꯇꯥꯔꯕ
ꯎꯝ ꯎꯝ ꯆꯦꯛꯁꯤꯟ ꯍꯧꯕꯅꯗꯤ ꯐꯔꯦ ꯑ ꯊꯣꯏꯔꯛꯄꯗꯗꯤ ꯀꯔꯤ ꯎꯄꯥꯏ ꯂꯩ
ꯎꯝ
ꯑꯩꯈꯣꯏꯁꯨ ꯁꯤ ꯅꯨꯡꯉꯥꯏꯔꯦ ꯑꯩꯈꯣꯏꯅ ꯍꯥꯏꯋꯦꯗꯒꯤ ꯈꯔ ꯃꯊꯛ ꯑ ꯃꯊꯛ ꯍꯥꯏꯕꯕꯨ ꯀꯤꯂꯣꯃꯤꯇꯔ ꯑꯃꯒꯨꯝꯕ ꯀꯥꯕꯒꯤꯦꯀꯣ ꯈꯔ ꯐꯕ ꯍꯥꯏꯋꯦ ꯃꯅꯥꯛꯇ ꯂꯩꯕꯁꯤꯡꯗꯤ ꯅꯨꯄꯤꯁꯨ ꯑꯗꯨꯝ ꯂꯩꯕ ꯆꯥꯠꯅꯤ
ꯑꯩꯈꯣꯏꯖꯤꯛ ꯅꯨꯡꯗꯥꯡꯗ ꯅꯨꯄꯥꯁꯤꯡ ꯂꯦꯞꯄꯤꯗꯅ ꯅꯨꯄꯤꯁꯤꯡꯅ ꯃꯦꯟ ꯔꯣꯗ
ꯅꯣꯡꯉꯥꯟꯕꯗ
ꯃꯦꯟ ꯔꯣꯗꯠꯇ ꯑꯗꯨꯝ ꯂꯞ ꯂꯥꯛꯏꯕ ꯅꯨꯄꯤꯁꯤꯡꯅ
ꯑꯣ ꯑꯣ ꯅꯨꯄꯤꯁꯤꯡꯁꯨ ꯌꯥꯝ ꯗꯔꯀꯥꯔ ꯑꯣꯏꯌꯦ
ꯎꯝ ꯇꯟ ꯆꯥꯕ ꯎꯝ ꯇꯟ ꯆꯥꯕꯁꯤꯡ ꯌꯥ ꯌꯥꯝꯃꯦꯕ ꯑꯩꯈꯣꯏꯒꯤ ꯈꯨꯟ ꯃꯅꯥꯛꯇ
ꯎꯝ ꯑꯥ ꯑꯥ ꯍꯣꯏ ꯑꯗꯨꯒꯤꯗꯃꯛꯅꯦꯕ ꯅꯨꯄꯤ ꯗꯔꯀꯥꯔ ꯂꯩꯔꯤꯁꯦ
ꯁꯟꯇ꯭ꯔꯤꯗꯨꯅ ꯀꯦꯒꯤꯅꯦ ꯑꯗꯨꯒ ꯃꯦꯟꯔꯣꯗꯠꯇ ꯅꯨꯄꯤ ꯂꯟ ꯅꯨꯄꯤꯅ ꯂꯩꯕꯁꯤꯡꯗꯨꯅ ꯇꯟ ꯆꯥꯕꯁꯤꯡꯒꯤꯅꯦꯕ
ꯎꯝ
ꯑꯗꯨꯒꯤ ꯂꯦꯞ
ꯈꯪꯗ꯭ꯔꯦꯗ ꯃꯇꯝꯁꯦ ꯐꯔꯛꯑꯗꯤ ꯅꯨꯡꯉꯥꯏꯒꯗꯕ
ꯍꯣꯏ
ꯆꯠꯊꯣꯛ ꯆꯠꯁꯤꯟꯗ ꯍꯥꯏꯁ꯭ꯀꯨꯜ ꯀꯥꯕꯁꯤꯡꯒꯤ ꯕꯦꯔꯥ ꯀꯥꯕ ꯂꯩꯔꯦ ꯑꯩꯈꯣꯏꯔꯣꯝꯗꯁꯨ ꯈꯔ ꯂꯥꯛꯑꯦꯕ ꯂꯩꯕ ꯌꯥꯗ꯭ꯔꯦ ꯂꯩꯕꯁꯤꯡꯗꯨꯀꯣ
ꯑꯆꯥ
ꯔꯤꯂꯤꯐ ꯂꯥꯛꯄ ꯑꯗꯨꯒꯤ
ꯎꯝ ꯎꯝ
ꯃꯣꯏꯗꯤ ꯍꯩꯅꯔꯒ ꯀꯥꯒꯗꯕꯗꯤ ꯃꯥꯜꯂꯦ ꯁ꯭ꯀꯨꯜꯗꯀꯣ ꯑꯉꯥꯡꯁꯤꯡꯗꯣ
ꯎꯝ ꯎꯝ
ꯑꯗꯨ ꯉꯔꯥꯡ ꯑꯩꯈꯣꯏꯗ ꯃꯤꯇꯤꯡ ꯇꯧꯕꯗꯨꯒꯤꯁꯨ ꯌꯥꯎꯔꯦꯕ
ꯑꯣ ꯑꯠꯆꯥ
ꯑꯩꯈꯣꯏꯅ ꯀꯩꯅꯣ ꯇꯧꯕꯒꯤ ꯑꯩꯈꯣꯏ ꯌꯨꯝꯗꯣ ꯈꯨꯟꯒꯤ ꯊꯧꯕꯩꯒꯤ
ꯑꯣ
ꯈꯣꯏ ꯃꯩ ꯐꯗꯔ ꯏꯜꯂꯣꯗꯣ ꯁꯤꯀꯤꯇ꯭ꯔꯤ ꯑꯣꯏꯕꯒꯤ
ꯑꯠꯆꯥ ꯑꯠꯆꯥꯥ ꯑꯗꯨꯗꯤ ꯌꯨꯝ ꯄꯥꯜꯂꯦꯅ ꯅꯪ
ꯎꯝ ꯌꯨꯝ ꯄꯥꯜꯂꯦ ꯑꯗꯨꯒꯤ ꯆꯤꯟꯗꯤ ꯆꯤꯜꯂꯦ